ꯁꯠ ꯁꯠ ꯈꯨꯝꯃꯣꯅꯦ ꯅꯪ ꯁꯤꯗꯤ ꯀꯨꯏꯃꯜꯂꯦꯍꯦ ꯁꯠ ꯁꯠ ꯈꯨꯝꯔꯛꯇꯦ
ꯀꯨꯏꯕꯅꯠꯇꯦꯃꯤ
ꯑꯗꯨ ꯃꯥꯜꯂꯦꯀꯣ ꯑꯩꯗꯤ ꯍꯜꯂꯣ ꯍꯜꯂꯣ ꯍꯥꯏꯕꯁꯦ ꯃꯉꯥꯔꯛ ꯑꯣꯏꯔꯤꯅꯦ ꯊꯕꯛ ꯆꯤꯟꯕ ꯁꯥꯔꯒ
ꯆꯤꯟꯕ ꯁꯥꯕ ꯅꯠꯇꯦ ꯌꯥꯗꯕꯩꯅꯦ
ꯐꯔꯦꯅꯦ ꯐꯔꯦꯅꯦ ꯑꯁ
ꯁꯨꯇꯤꯔꯣ ꯅꯣꯏ ꯉꯁꯤ
ꯁꯨꯇꯤ ꯅꯠꯇꯦ ꯀꯏꯗꯩꯁꯨꯇꯤꯅꯣ ꯁꯨꯇꯤꯒ ꯐꯪꯗꯦ ꯑꯩꯈꯣꯏꯁꯦ
ꯑꯁ ꯐꯪꯉꯝꯃꯣꯔꯦꯅꯦ ꯊꯕꯛ ꯆꯤꯟꯕꯤꯅꯤꯅ ꯑꯥ
ꯀꯩ ꯍꯥꯏꯕ
ꯁꯨꯇꯤꯒ ꯐꯪꯉꯝꯃꯔꯣꯏꯕ
ꯁꯨꯇꯤ ꯐꯪꯗꯤ ꯍꯦ
ꯑꯗꯨꯅꯦ ꯁꯨꯇꯤꯒ ꯐꯪꯉꯝꯃꯔꯣꯏ ꯍꯥꯏꯕꯅꯦ
ꯐꯪꯗꯦꯕ ꯍꯣꯏ ꯀꯥꯏꯗꯩ ꯁꯨꯇꯤ ꯐꯪꯗꯣꯏꯕ
ꯍꯥꯏꯕꯗꯤ ꯂꯩꯗꯅ ꯑꯩꯈꯣꯏꯁꯨ ꯁꯤꯇꯤ ꯐꯪꯗꯦ ꯐꯪꯗꯦꯕ ꯐꯪꯗꯦꯕ ꯁꯨꯇꯤ ꯐꯪꯗꯦꯕ
ꯁꯟꯗꯦꯗꯗꯤ
ꯁꯟꯗꯦꯁꯨ ꯁꯨꯇꯤ ꯅꯠꯇꯦ
ꯎꯏ ꯑꯗꯨꯗꯤ ꯍꯦꯃꯟꯗ꯭ꯔꯣ
ꯈꯪꯗꯦꯅꯦ ꯄ꯭ꯔꯖꯥꯒꯤ ꯁꯦꯕꯥ ꯇꯧꯕꯅꯤꯅꯀꯣ ꯌꯥꯗ꯭ꯔꯦꯕ
ꯍꯥ ꯍꯥ ꯁꯤꯕꯗ ꯍꯦꯃꯜꯂꯦ ꯍꯤꯍꯤꯍꯤ ꯂꯥꯁꯇ ꯅ ꯍꯟꯗ ꯅꯪꯒꯤ ꯀꯩ ꯍꯥꯏꯁꯤꯔꯥ ꯑꯥ ꯈꯪꯗ꯭ꯔꯦ ꯑꯩ ꯀꯥꯏꯗꯒꯤ ꯄ꯭ꯔꯖꯥꯒꯤꯅꯣꯗ ꯃꯊꯟꯇ ꯁꯦꯕ ꯇꯧꯔꯒ ꯂꯥꯏꯅꯦ ꯄ꯭ꯔꯖꯥꯁꯤꯡꯅ ꯅꯪꯕꯨ ꯑꯃꯨꯛ ꯁꯦꯕꯥ ꯇꯧꯔꯅꯤ ꯂꯥꯁ
ꯎꯝ ꯄ꯭ꯔꯥꯖꯥꯁꯤꯡꯒꯤ ꯇꯧꯗꯣꯏꯅꯦ ꯑꯁ ꯂꯣꯏꯔꯦ ꯋꯥꯕꯅ ꯂꯣꯏꯔꯦ ꯑꯁ ꯍꯧꯖꯤꯛꯂꯣ
ꯎꯝ
ꯍꯧꯖꯤꯛꯇꯤ ꯀꯥꯅ ꯀꯥꯅ ꯂꯩꯁꯤꯔ ꯍꯧꯖꯤꯛꯇꯤ ꯑꯩ ꯏꯊꯟꯗꯅꯤꯗꯥ
ꯏꯁ ꯔꯨꯝꯗꯔꯣꯅꯦ
ꯔꯣꯝꯗꯅꯠꯇ ꯑꯄꯥꯟꯗ ꯔꯨꯝꯗꯗꯤ ꯌꯥꯗꯦꯕ
ꯁꯥꯏꯌꯦ ꯉꯥꯁꯤꯁꯦ
ꯁꯥꯏꯌꯦꯕ ꯌꯥꯝ ꯁꯕꯗꯤ ꯅꯠꯇꯦꯍꯦ ꯏꯪ ꯕꯅꯦꯍꯦ
ꯏꯪꯗꯦ ꯉꯁꯤ ꯍꯥꯏꯔꯒ ꯁꯥ ꯍꯥꯏꯗꯦ ꯉꯁꯥꯏꯛ ꯏꯟꯁꯥꯡ ꯆꯥꯛ ꯌꯦꯟꯁꯥꯡ ꯊꯣꯡꯕ ꯀꯥꯟꯗ ꯍꯨꯝꯃꯥꯡ ꯁꯥꯕꯗꯣ
ꯑꯁ ꯂꯣꯏꯔꯦ ꯅꯣꯏ ꯍꯧꯖꯤꯛ ꯆꯥꯛ ꯏꯟꯁꯥꯡ ꯊꯣꯡꯕ ꯃꯇꯝꯂꯣꯅꯦ
ꯍꯣꯏꯅꯦ ꯑꯗꯨ ꯑꯩ ꯆꯥꯅꯤꯡꯉꯦ ꯆꯥꯔꯔꯣꯏ ꯉꯁꯤꯁꯦ ꯍꯝꯍꯝꯍꯝ ꯆꯥꯛ ꯆꯥꯔꯣꯏ ꯇꯨꯝꯊꯣꯛꯈ꯭ꯔꯒꯦ
ꯀꯪꯉꯒ ꯀꯔꯤ ꯗꯥꯏꯇꯤꯡ ꯇꯧꯅꯤꯡꯉꯥꯏ ꯂꯩꯒꯦ ꯅꯪꯕꯨ
ꯑꯩ ꯀꯪꯗꯣꯏꯔꯤ ꯍꯟꯗꯛꯁꯦ ꯌꯥꯝ ꯂꯣꯏ ꯈꯜꯂꯦ ꯑꯗꯨꯒꯤ ꯗꯥꯏꯇꯤꯡ ꯇꯧꯈ꯭ꯔꯒꯦ ꯆꯥꯛ ꯆꯥꯗꯕꯤꯗ ꯏꯁꯤꯡ ꯈꯛ ꯊꯛꯂꯒꯀꯣ ꯑꯗꯨꯨꯝ ꯇꯨꯝꯈ꯭ꯔꯒꯦ
ꯌꯥꯔꯦ ꯌꯥꯔꯦ ꯀꯪꯉꯦ ꯀꯪꯉꯦ ꯅꯍꯥꯟ ꯎꯕꯁꯨ ꯌꯥꯝ ꯀꯪ ꯀꯪꯉꯒ ꯆꯠꯂꯤ ꯑꯗꯨꯗꯤ
ꯑꯁ ꯀꯪꯉꯝꯒꯅꯤ ꯑꯥꯍꯤꯍꯤꯍꯤ ꯅꯪꯛꯄꯨ ꯅꯣꯛꯅꯤꯡꯉꯦ ꯀꯥꯏꯗꯒꯤ ꯀꯪ ꯅꯣꯏ ꯈꯜꯂꯦꯅ ꯅꯣꯏ ꯈꯜꯂꯦ ꯃꯤꯁꯤꯡꯅ ꯀꯣ ꯎꯕ ꯀꯥꯟꯗ ꯅꯩꯈꯠꯂꯂꯤꯀꯣ ꯅꯣꯏꯁꯦ ꯅꯦꯛꯈꯠꯂꯦ ꯅꯩꯈꯠꯂꯦ ꯁꯤ ꯈꯛꯇ ꯅꯩꯅ ꯇꯥꯕ
ꯍꯤꯗꯥꯛ ꯂꯧꯕ ꯀꯥꯔꯇꯨꯟꯗꯨ ꯄꯤꯕꯤꯈ꯭ꯔꯣ
ꯑꯗꯨꯃꯥꯏꯅ ꯉꯥꯡꯔꯛꯀꯅꯣ ꯑꯗꯨꯉꯥꯏꯅ ꯀꯔꯤꯅꯣꯅꯦ
ꯅꯠꯇꯦ ꯅꯠꯇꯦ ꯅꯪꯉꯣꯡꯗ ꯅꯠꯇꯦ ꯑꯩ ꯏꯅꯥꯎꯄꯗꯅꯤꯗ ꯑꯩ ꯑꯥ ꯍꯤꯗꯥꯛ ꯄꯨꯔꯛꯄꯀꯣ ꯉꯁꯤꯗꯣ ꯑꯈꯣꯏꯁꯤ ꯅꯝꯗꯨꯂꯨꯡ ꯀꯩꯅꯣ ꯑꯈꯣꯏ ꯀꯩ ꯍꯥꯏꯕ ꯃꯤ ꯈꯪꯅꯕ ꯍꯥꯏꯒꯦꯔꯥ ꯍꯤꯗꯥꯛ ꯄꯨꯔꯛꯑꯣ ꯍꯥꯏꯕ ꯑꯩꯅ ꯄꯨꯔꯛꯄ ꯑꯗꯣꯢ ꯑꯗꯣ ꯂꯧꯕ ꯂꯥꯛꯑꯦ ꯍꯥꯏ
ꯑꯣꯛꯈꯦ ꯑꯠꯁꯥ ꯍꯥꯢꯒꯦ
ꯎꯝ
ꯁꯁ ꯂꯣꯏꯔꯦꯍꯦ ꯍꯟꯗꯛꯁꯦ ꯋꯥꯕꯅ ꯑꯁ ꯍꯛꯆꯥꯡꯖꯦ ꯌꯥꯗ꯭ꯔꯦꯍꯦ
ꯀꯃꯥꯏ ꯀꯃꯥꯏ ꯋꯥꯒꯦ
ꯀꯃꯥꯏ ꯀꯃꯥꯏ ꯋꯥꯒꯦ ꯍꯥꯏꯕ ꯑꯗꯨꯝ ꯋꯥꯕꯅꯤ ꯀꯩꯅꯣ
ꯅꯣꯏꯒꯤ ꯊꯕꯛꯇꯨ ꯌꯥꯝ ꯍꯦꯚꯤ ꯑꯣꯏꯕ꯭ꯔꯥꯅꯦ
ꯃꯤ ꯎꯕꯗ ꯁꯥꯎꯅꯤꯡꯉꯦꯕ
ꯎꯨꯁ ꯑꯗꯨꯗꯤ ꯀꯅꯥ ꯍꯨꯏ ꯎꯕ ꯀꯥꯟꯗꯗꯤ ꯁꯥꯎꯗꯕ꯭ꯔꯣ ꯍꯨꯏ ꯎꯕ ꯎꯕ ꯀꯥꯟꯗ ꯅꯨꯡꯁꯤꯌꯦ ꯃꯤ ꯎꯕ ꯀꯥꯟꯗ ꯁꯥꯎꯅꯤꯡꯉꯦ ꯍꯥꯏꯕꯗꯨꯔꯥ
ꯎꯝ ꯃꯤ ꯎꯕꯗꯗꯤ ꯁꯥꯎꯅꯤꯡꯉꯦꯕ
ꯐꯨꯖꯤꯜꯂꯨꯅꯦ ꯑꯗꯨꯗꯤ ꯐꯨꯊꯔꯣ ꯃꯤ ꯎꯔꯗꯤ ꯐꯨꯊꯔꯣꯕ ꯑꯩ ꯁꯥꯎꯅꯤꯡꯉꯦ ꯉꯁꯤꯁꯦ ꯍꯥꯏꯅ ꯀꯩꯅꯣ ꯅꯪꯒꯤꯁꯦ ꯑꯃꯨꯛꯀ ꯇꯥꯗ꯭ꯔꯦꯅꯦ ꯇꯥꯕ꯭ꯔꯣ ꯇꯥꯗꯕꯒꯨꯝ ꯇꯧꯋꯦ
ꯑꯩꯒꯤ ꯅꯠꯇꯦ ꯅꯪꯒꯤ ꯑꯣꯏꯔꯝꯒꯅꯤ
ꯑꯁ ꯅꯪꯁꯦ ꯀꯩꯅꯣ
ꯑꯣ ꯀꯔꯤ ꯑꯩ ꯀꯩꯗꯧꯋꯦꯕ